ꯑꯥꯎ
ꯋꯥꯔꯤ ꯁꯥꯔ ꯂꯩꯔꯒ ꯅꯪ ꯈꯨꯝꯔꯛꯇꯕꯒꯤ ꯇꯠꯈ꯭ꯔꯦꯗꯣ ꯈꯪꯕꯅꯤꯅꯦ
ꯃꯇꯣꯝꯇ ꯇꯥꯠꯈ꯭ꯔꯦ ꯑꯩꯅ ꯅꯠꯇꯤꯌꯦ
ꯍꯣꯏꯗ ꯅꯪ ꯅꯠꯇꯤꯗ
ꯆꯥꯛ ꯆꯥꯔꯦ ꯍꯥꯏꯕ꯭ꯔꯣ ꯅꯪ?
ꯆꯛꯄꯨꯗꯤ ꯆꯥꯔꯦ꯫
ꯎꯝ ꯅꯌꯥꯝꯕꯥꯒꯤ ꯋꯥꯔꯤ ꯂꯤꯕꯅꯤꯅꯦ
ꯑꯣ ꯏꯌꯥꯝꯕꯗꯣ ꯀꯩꯅꯣꯃ ꯆꯠꯂꯨ ꯍꯥꯏꯕꯅꯤꯅꯦ ꯏꯁꯀꯤꯜ ꯇ꯭ꯔꯦꯅꯤꯡꯒꯨꯝꯕ ꯍꯧꯖꯤꯛ ꯃꯁꯔꯨꯝꯒꯤ ꯏꯁꯄꯣꯟ ꯁꯦꯝꯕꯗ ꯃꯥꯒꯤ ꯐꯪꯒꯁ
ꯎꯝ
ꯐꯪꯒꯁ ꯑ ꯑꯗꯨꯝ ꯏꯁꯄꯣꯟ ꯍꯥꯏꯕꯅꯤꯗ ꯃꯁꯔꯨꯝꯒꯤꯗꯣ ꯑꯗꯣ ꯐꯣꯟ ꯁꯦꯝꯅꯤꯡꯉꯥꯏ ꯇ꯭ꯔꯦꯅꯤꯡ ꯆꯠꯂꯣ ꯍꯥꯏꯔꯒ ꯌꯥꯗꯦꯅꯦ ꯀꯔꯄꯦꯟꯇ꯭ꯔꯤ ꯆꯠꯂꯣ ꯍꯥꯏꯅ ꯍꯥꯏꯔꯃꯅꯤ ꯑꯗꯨꯗꯤ ꯃꯥꯒꯤ ꯃꯊꯛꯇ ꯂꯩꯌꯦ
ꯃꯥꯗꯤ ꯑꯩ ꯆꯍꯤ ꯀꯌꯥ ꯁꯨꯔꯕ꯭ꯔꯥ ꯌꯨꯝ ꯄꯥꯟꯅꯤꯡꯉꯥꯏ ꯋꯥꯠꯂꯤꯕ꯭ꯔꯣ?
ꯌꯥꯔꯕꯅꯤꯗ ꯃꯥꯅ ꯅꯨꯄꯤ ꯀꯔꯤ ꯇꯧꯕ꯭ꯔꯥ ꯈꯪꯗꯦ꯫ ꯅꯨꯄꯤꯗꯤ ꯀꯣꯏ ꯃꯑꯣꯡꯗ ꯆꯍꯤ ꯀꯨꯟꯊ꯭ꯔꯥ ꯍꯦꯟꯒ꯭ꯔꯦ꯫
ꯑꯣ ꯀꯨꯟꯊ꯭ꯔꯥ ꯍꯦꯟꯈ꯭ꯔꯦ
ꯍꯣꯏꯗ ꯌꯥꯝꯕꯗꯤ ꯀꯨꯟꯊ꯭ꯔꯥ ꯍꯦꯟꯈ꯭ꯔꯦꯗ ꯑꯩꯒ ꯌꯥꯝꯕꯗꯒꯤ
ꯍꯣꯏꯗ ꯅꯨꯄꯥꯗꯤ ꯑꯗꯨꯝ ꯊꯦꯡꯅꯁꯨ ꯀꯥꯏꯗꯦꯗ ꯌꯨꯝ ꯄꯥꯟꯕ
ꯑꯩꯗꯤ ꯑꯩꯗꯤ ꯀꯨꯟꯊ꯭ꯔꯥ ꯌꯥꯎꯗ꯭ꯔꯤꯉꯥꯏꯗꯒꯤ ꯅꯨꯄꯤ ꯊꯤꯒꯅꯤꯍꯦ꯫
ꯑꯣ ꯑꯗꯨꯗꯤ ꯃꯁꯥ ꯃꯁꯥꯒꯤ ꯆꯣꯏꯁꯅꯤꯅꯀꯣ
ꯃꯥꯅꯦ
ꯑꯩꯒꯤ ꯑꯪꯀꯜꯗꯤ ꯆꯍꯤ ꯊꯥꯔꯇꯤ ꯁꯕꯦꯟꯗꯒꯤ ꯂꯥꯁ ꯌꯔꯅ ꯌꯨꯝ ꯄꯥꯟꯂꯦ꯫
ꯅꯨꯛ ꯄꯥꯟ ꯄꯥꯟꯕꯗꯤ ꯌꯥꯏ ꯑꯗꯣ ꯅꯪꯁꯨ ꯃꯦꯗꯤꯀꯦꯜ ꯇꯝꯕꯅꯤꯅ ꯖꯤꯟꯁꯒꯤ ꯃꯇꯥꯡꯗ ꯈꯪꯉꯅꯤꯅ ꯍꯣꯔꯃꯣꯟꯁꯀ ꯖꯤꯟꯁ ꯍꯥꯏꯕꯁꯦ
ꯎꯝ
ꯃꯥꯒꯤ ꯄ꯭ꯔꯥꯏꯝ ꯑꯦꯖꯁꯦ ꯇ꯭ꯋꯦꯟꯇꯤ ꯐꯥꯏꯚꯇꯒꯤ ꯊꯥꯔꯇꯤ ꯐꯥꯎꯅꯦꯕ ꯊꯥꯔꯇꯤ ꯐꯥꯏꯚ ꯐꯥꯎ ꯑꯗꯨꯝ ꯌꯥꯔꯤꯗ ꯑꯗꯣ ꯑꯥꯐꯇꯔ ꯊꯥꯔꯇꯤ ꯐꯥꯏꯚꯇꯤ ꯖꯤꯟꯁꯦ ꯏꯁꯇ꯭ꯔꯣꯡ ꯅꯠꯇꯕꯅꯤꯕ
ꯎꯝ
ꯑꯗꯨ ꯁꯥꯏꯟꯁꯇ ꯍꯥꯏꯕ ꯋꯥꯅꯤꯗ ꯑꯩꯅ
ꯎꯝ
ꯆꯨꯝꯗꯤ ꯆꯨꯝꯃꯦꯗ ꯑꯗꯨꯗꯣ
ꯍꯣꯏ ꯆꯨꯝꯕꯅꯦ ꯅꯨꯄꯥꯗꯤ ꯊꯦꯡꯅ ꯌꯨꯝ ꯄꯥꯜꯂꯁꯨ ꯀꯥꯏꯗꯦꯍꯦ
ꯀꯥꯏꯗꯤ ꯍꯥꯏꯕ ꯌꯥꯔꯣꯏꯅꯦ
ꯀꯔꯤꯒꯤꯔ
ꯅꯨꯄꯥꯁꯨ ꯆꯞ ꯃꯥꯟꯅꯩ ꯅꯨꯄꯤꯒꯤ ꯅꯨꯄꯤꯅ ꯇ꯭ꯋꯦꯟꯇꯤꯗꯒꯤ ꯊꯥꯔꯇꯤ ꯐꯥꯎꯁꯦ ꯃꯣꯏ ꯄ꯭ꯔꯥꯏꯝꯅꯤꯅ ꯊꯥꯔꯇꯤ ꯐꯥꯏꯚ ꯐꯥꯎ ꯑꯉꯥꯡ ꯂꯩꯕ ꯌꯥꯔꯦ ꯅꯨꯄꯥꯁꯨ ꯑꯗꯨꯝ ꯃꯥꯟꯅꯩ ꯇ꯭ꯋꯦꯟꯇꯤ ꯇꯨ ꯊꯥꯔꯇꯤ ꯑꯗꯣ ꯅꯨꯄꯥꯗꯤ ꯇ꯭ꯋꯦꯟꯇꯤ ꯐꯥꯏꯚ ꯑꯗꯨꯝ ꯄ꯭ꯔꯥꯏꯝꯗ ꯄꯨꯔꯥ ꯀꯩꯅꯣꯃ ꯑꯦꯛꯇꯤ ꯇꯝꯗꯅꯦꯕ ꯑ ꯀꯩꯅꯣ ꯃꯗꯣ ꯑꯦꯛꯇꯤꯞ ꯑꯣꯏꯔꯣꯏꯕ ꯈꯔ ꯂꯩꯔꯗꯤ
ꯎꯝ
ꯀꯝꯄꯤꯇꯤꯁꯟ ꯀꯝꯄꯤꯇꯤꯁꯟ ꯅꯦꯝꯃꯗꯤ ꯃꯤ ꯀꯔꯤꯕ ꯀꯦꯟꯗꯤꯗꯦꯠ ꯑꯐꯕ ꯐꯪꯗꯦꯅ ꯆꯞ ꯃꯥꯟꯅꯩꯕ
ꯈꯪꯗꯦꯗ
ꯅꯪ ꯁꯦ ꯈꯪꯗꯔꯦꯗ ꯍꯣꯏꯗ ꯍꯣꯏꯗ ꯑꯣꯏꯕꯅꯤꯗ ꯅꯪꯗꯤ ꯀꯪꯉꯦ ꯍꯥꯏꯔꯗꯤ ꯈꯪꯗꯦꯅꯦ ꯍꯟꯗꯛꯇꯤ ꯅꯨꯄꯤ ꯀꯪꯕ ꯈꯣꯏꯁꯨ ꯄꯤ ꯑꯦꯝ ꯑꯣ ꯑꯦꯁ ꯍꯥꯏꯕꯗꯣ ꯅꯍꯥꯟ ꯄꯤ ꯁꯤ ꯑꯣ ꯑꯦꯁ ꯍꯥꯏꯔꯝꯕꯗꯣ ꯑꯗꯨꯁꯨ ꯃꯔꯛ ꯃꯔꯛꯇ ꯂꯩꯌꯦ ꯍꯥꯏꯔꯤꯅꯦ
ꯎꯝ ꯂꯩꯕ ꯃꯥꯜꯂꯦ ꯃꯤ ꯀꯥ
ꯅꯨꯄꯤꯈꯣꯏꯁꯨ ꯀꯩꯅꯣꯝꯃ ꯑ ꯑꯗꯨ ꯃꯗꯨꯒꯤꯗꯣ ꯈꯔ ꯉꯥꯎꯕꯅꯤꯅꯦ ꯑꯣꯚꯔꯤꯒꯤ ꯏꯟ ꯏꯟꯐꯦꯛꯁꯟ ꯍꯥꯏꯕ ꯅꯠꯇꯦ ꯍꯧꯖꯤꯛ ꯁꯤꯁ ꯐꯣꯔꯃꯦꯁꯟ ꯑꯃ ꯇꯧꯋꯤꯗꯅ
ꯑꯧ ꯑꯧ
ꯃꯗꯨꯕꯨꯗ ꯍꯟꯗꯛꯇꯤ ꯌꯥꯝ ꯇꯥꯎꯈꯠꯂꯦꯅꯦ
ꯇꯧꯒꯟꯈ꯭ꯔꯕꯅꯦ ꯌꯥꯝꯅ ꯏꯃꯥꯟꯅꯕꯤꯁꯤꯡꯁꯨ ꯇꯧꯔ
ꯀꯔꯤ ꯇꯧꯕ꯭ꯔꯣ ꯈꯪꯗꯦ ꯑꯗꯨꯗꯣ
ꯈꯪꯗꯦ ꯑꯗꯨ ꯇꯧꯔꯗꯤ ꯇꯦꯟꯁꯟꯒꯨꯝꯕ ꯂꯩ ꯒꯅꯨ ꯒꯨꯝꯕꯁꯨ ꯍꯥꯏꯌꯦ ꯗꯣꯛꯇꯔꯅꯀꯣ ꯑꯗꯨꯒ ꯑꯩꯈꯣꯏꯒꯤ ꯂꯥꯏꯞ ꯏꯁꯇꯥꯏꯜ ꯆꯦꯟꯖ ꯇꯧꯑꯣ ꯑꯦꯛꯁꯔꯁꯥꯏꯁ ꯇꯧꯑꯣ ꯍꯦꯜꯗꯤ ꯐꯨꯗ ꯈꯥꯛ ꯆꯥꯑꯣꯅ ꯍꯥꯏ
ꯌꯥꯝ ꯔꯤꯁꯀꯤ ꯑꯣꯏ ꯍꯥꯏꯅꯦ ꯑꯉꯥꯡ ꯄꯣꯛꯄ
ꯎꯝ ꯑꯗꯨꯅꯦ ꯐꯥ ꯐꯥꯕ ꯃꯤꯕꯨ ꯐꯖꯅ ꯊꯤꯔꯣ
ꯑꯆꯥ ꯃꯥꯅꯦ ꯃꯥꯅꯦ ꯅꯨꯄꯤ ꯑꯅꯣꯏꯕ ꯈꯣꯏꯖꯩ ꯑꯩꯗꯤ ꯑꯗꯨꯝ ꯕꯦꯔꯥ ꯂꯩꯇꯕ꯭ꯔꯥꯒ ꯅꯨꯄꯤ ꯑꯅꯣꯏꯕꯒꯁꯦ ꯕꯦꯔ ꯌꯥꯝ ꯂꯩꯕꯖꯥꯠꯅꯦ
ꯍꯣꯏ ꯅꯨꯄꯤ ꯈꯪꯗꯦꯗ ꯀꯪꯉꯒ ꯍꯛꯆꯥꯡ ꯐꯕꯁꯨ ꯂꯩꯌꯦ ꯅꯣꯏꯔꯒ ꯍꯛꯆꯥꯡ ꯐꯠꯇꯕ ꯃꯤꯁꯨ ꯂꯩꯌꯦ
ꯍꯣꯏ ꯑꯗꯨꯕꯨ ꯅꯨꯄꯤ ꯑꯅꯣꯏꯕ ꯑꯩꯈꯣꯏꯁꯦ ꯏꯟꯁꯨꯂꯤꯟ ꯖꯤꯁꯇꯦꯟꯁ ꯌꯥꯝꯃꯦ ꯍꯥꯏꯌꯦꯕ ꯑꯗꯣ ꯁꯨꯒꯔ ꯄ꯭ꯔꯣꯕ꯭ꯂꯦꯝ ꯂꯩꯔꯗꯤ ꯑ ꯇꯔ ꯐꯣꯔꯇꯤꯗꯤ ꯑꯗꯨꯝ ꯅꯥꯔꯅꯤ ꯀꯩꯅꯣꯝꯃ ꯅꯠꯇ꯭ꯔꯗꯤ ꯀꯩꯅꯣꯝꯃ
ꯑꯩꯒꯤ ꯒꯥꯔꯥꯟ ꯃꯗꯔꯗꯤ ꯑꯩꯕꯨ ꯑꯩꯅ ꯀꯪꯉꯁꯨ ꯀꯔꯤꯁꯨ ꯀꯥꯏꯗꯦ ꯅꯥꯗ꯭ꯔꯗꯤ ꯌꯥꯔꯦꯅ ꯍꯥꯏ ꯍꯥꯏꯌꯦ ꯅꯣꯏꯕ ꯈꯣꯏꯕꯨ ꯄꯥꯝꯒꯅꯨ ꯃꯣꯏ ꯅꯣꯏꯔꯒ ꯌꯥꯝꯅ ꯍꯛꯆꯥꯡ ꯄꯨꯕ ꯌꯥꯝ ꯋꯥꯕꯅꯦ ꯑꯩꯕꯨ ꯃꯣꯇꯤꯚꯦꯁꯟ ꯄꯤꯅꯦ ꯃꯥꯅ ꯑꯗꯨꯒꯤ ꯑꯩ ꯃꯥꯁꯨ ꯂꯩꯁꯥꯕꯤ ꯑꯣꯏꯕ ꯃꯇꯝꯗ ꯌꯥꯝ ꯀꯪꯅ ꯂꯩꯌꯦ ꯍꯥꯏꯌꯦ ꯫ ꯔꯨꯀꯤ
ꯅꯨꯄꯤꯈꯣꯏꯗꯤ ꯄꯨꯛ ꯀꯪꯈ꯭ꯔꯗꯤ ꯑꯉꯥꯡꯅ ꯄ꯭ꯔꯦꯒꯅꯦꯟ ꯑꯣꯏꯔꯗꯤ ꯑꯗꯨꯝ ꯅꯣꯏꯔꯛꯄꯅꯤꯗ
ꯍꯣꯏ ꯁꯨꯃꯥꯏꯅ ꯍꯥꯏꯌꯦ ꯈꯪꯗꯦꯗ
ꯑꯉꯥꯡ ꯑꯃꯨꯛꯀ ꯄꯣꯛꯈ꯭ꯔꯗꯤ ꯄꯨꯛꯁꯨ ꯃꯁꯥꯅ ꯑꯗꯨꯝ ꯆꯥꯎ ꯂꯩꯔꯅꯤ
ꯎꯝ ꯃꯥꯒꯤ ꯅꯨꯄꯥꯅ ꯐꯖꯅ ꯇꯧꯕꯤꯔꯗꯤ ꯐꯖꯅ ꯇꯧꯗꯣꯏꯕ ꯅꯠꯇ꯭ꯔꯣ
ꯃꯥꯅꯦ ꯃꯥꯅꯦ
ꯅꯨꯄꯥꯒꯤ ꯃꯇꯨꯡ ꯏꯟꯅ ꯆꯠꯂꯅꯤꯅ ꯑꯗꯨꯗꯤ
ꯃꯥꯅꯦ
ꯑꯗꯨꯅ ꯅꯨꯄꯥ ꯃꯕꯨꯛ ꯐꯥꯅꯤꯉꯥꯏ ꯍꯣꯠꯅꯔꯣ ꯅꯣꯏꯁꯨ ꯅꯨꯄꯤ ꯐꯥ ꯐꯥꯕ ꯐꯥꯡꯅꯤꯉꯥꯏ
ꯍꯣꯠꯅꯒꯦ
ꯅꯪꯒꯤ ꯅꯨꯄꯤꯕꯨ ꯐꯨꯕ ꯌꯥꯗꯦ ꯅꯠꯇ꯭ꯔꯣ
ꯐꯨꯒꯅꯤꯍꯦ
ꯑꯁ ꯅꯪꯗꯤ ꯕꯦꯔꯥꯅꯤꯍꯦ ꯀ꯭ꯔꯤꯒꯤ ꯐꯨꯒꯦꯔꯣ
ꯅꯠꯇ꯭ꯔꯒ ꯍꯧꯖꯤꯛ ꯀꯔꯤꯕ ꯄ꯭ꯔꯣꯇꯦꯛꯁꯟ ꯑꯣꯐ ꯁꯦꯛꯁ꯭ꯋꯦꯜ ꯑꯦꯚ꯭ꯌꯨꯁ ꯀ ꯃꯥ ꯂꯩꯕꯅꯦ ꯍꯔꯥꯁꯃꯦꯟꯒꯤꯔꯥ ꯂꯩꯕꯅꯦ ꯫ ꯑꯗꯣ ꯑꯩꯈꯣꯏ ꯁꯥꯏꯇꯗꯤ ꯄꯥꯗ꯭ꯔꯤꯗ ꯀ꯭ꯔꯤꯕ
ꯅꯪꯒꯨꯝꯕ ꯃꯤꯁꯦ ꯀꯤꯍꯦ ꯃꯥꯒꯤ ꯅꯨꯄꯤꯁꯨ ꯐꯨꯅꯤ ꯍꯥꯏ
ꯐꯥꯒꯤ ꯇꯧꯕꯅꯤꯍꯦ ꯄꯨꯟꯁꯤꯗ ꯅꯨꯄꯤ ꯐꯨꯗ꯭ꯔꯤ
ꯑꯁ ꯍꯧꯖꯤꯛꯇꯤ ꯌꯨꯝ ꯄꯥꯟꯗꯅ ꯀꯃꯥꯏꯅ ꯐꯨꯒꯦꯔꯣ ꯫
ꯀꯃꯥꯏꯅ ꯌꯨꯝ ꯄꯥꯜꯂꯒ ꯐꯨꯅꯤ ꯍꯥꯏꯕ ꯂꯩꯕ꯭ꯔꯣ ꯑꯩꯗꯤ ꯅꯨꯄꯤꯕꯨꯗꯤ ꯐꯨꯗꯧ ꯃꯥꯟꯗꯦꯗ ꯑꯩꯗꯤ ꯃꯥꯕꯨ ꯌꯥꯝ ꯅꯨꯡ ꯁꯤꯗ
ꯅꯨꯄꯤꯗꯤ ꯌꯥꯝ ꯂꯨꯅ ꯊꯝꯒꯗꯕꯅꯤ ꯅꯠꯇ꯭ꯔꯣ
ꯊꯝꯗꯤ ꯊꯝꯒꯗꯕꯅꯤ ꯑꯗꯨ ꯅꯤꯉꯥꯏ ꯀꯜꯂꯗꯤ ꯅꯨꯄꯤꯗꯤ ꯄꯥꯝꯗꯦ ꯈꯔ ꯈꯔ ꯑꯣꯏꯔꯗꯤ ꯌꯥꯏ ꯀꯥꯏꯗꯦꯗ ꯅꯨ ꯅꯨꯄꯤꯗꯤ ꯃꯍꯧꯁꯥꯅꯤꯅꯀꯣ
ꯎꯝ
ꯑꯗꯨꯕꯨ ꯑꯄꯥꯝ ꯃꯣꯏꯅ ꯀꯩꯅꯣꯃ ꯄꯥꯝꯕ ꯃꯇꯝꯗ ꯅꯤꯡꯉꯥꯏ ꯌꯥꯝ ꯇꯧꯔꯗꯤ ꯑꯗꯨꯗꯤ ꯑꯩ ꯌꯥꯅꯤꯡꯗꯦ ꯫ ꯑꯉꯥꯡ ꯁꯥꯃꯟꯕꯗꯣ ꯌꯥꯅꯤꯡꯗꯦꯕ
ꯎꯝ ꯒ꯭ꯌꯥꯟ ꯇꯥꯕ ꯃꯤ ꯊꯤꯔꯣ ꯑꯗꯨꯗꯤ
ꯍꯣꯏꯗ ꯅꯪꯁꯨ ꯅꯤꯡꯉꯥꯏ ꯇꯧꯅꯤꯡꯕꯣ
ꯈꯪꯗꯦ
ꯅꯨꯄꯥ ꯅꯨꯄꯥ ꯃꯇꯨꯡ ꯏꯜꯂꯦ ꯍꯥꯏꯕꯗꯨꯔꯣ
ꯅꯨꯄꯥ ꯅꯨꯄꯥ ꯅꯨꯄꯥ ꯃꯇꯨꯡ ꯏꯟꯗꯣꯏꯅꯤ ꯅꯨꯄꯥ ꯐꯥꯔꯗꯤ ꯅꯨꯄꯥ ꯐꯥꯔꯗꯤ ꯃꯤ ꯑꯩꯁꯨ ꯐꯥꯅꯤ ꯃꯥꯅ ꯐꯠꯇ꯭ꯔꯗꯤ ꯑꯩꯁꯨ ꯐꯠꯂꯔꯣꯏ
ꯐꯠꯂꯔꯣꯏ
ꯎꯝ
ꯌꯥꯏꯅꯦ ꯌꯥꯏꯅꯦ ꯈꯔ ꯐꯠꯂꯣꯅꯦ ꯫
ꯌꯦꯡꯕ ꯇꯥꯔꯦ ꯑꯗꯨꯗꯤ
ꯍꯦ ꯐꯩ ꯇꯧꯅꯤꯗ ꯅꯨꯄꯥꯅ ꯐꯠꯇꯦ ꯍꯥꯏꯔꯒ ꯅꯨꯄꯤꯅ ꯑꯃꯨꯛꯀ ꯐ ꯐꯑ ꯃꯥꯅ ꯍꯦꯟꯅ ꯇꯧꯔꯗꯤ ꯑꯗꯨꯗꯤ ꯌꯥꯔꯔꯣꯏꯅꯦ ꯏꯃꯨꯡꯁꯨ ꯑꯗꯨꯝ ꯀꯥꯏꯔꯔꯦꯅꯦ
ꯍꯣꯏ
ꯅꯨ ꯀꯩꯅꯣꯅꯦ ꯑꯐꯕ ꯐꯠꯇꯕꯗꯤ ꯅꯨꯄꯤꯗꯤ ꯌꯥꯝ ꯂꯩꯌꯦꯗ ꯏꯃꯨꯡꯒꯤ ꯃꯇꯥꯡꯗꯗꯤ
ꯎꯝ
ꯅꯨꯄꯥꯗꯤ ꯉꯁꯥꯏꯗꯒꯤ ꯃꯌꯨꯝ ꯑꯣꯏꯕꯅꯤꯅ ꯑꯗꯨꯝ ꯃꯄꯨ ꯁꯥꯔ ꯂꯩꯅꯤꯗꯣ ꯅꯨꯄꯤꯗꯨꯅ ꯂꯥꯛꯄ ꯄ ꯀꯥꯟꯗ ꯃꯥꯅ ꯆꯦꯟꯖ ꯇꯧꯅꯤꯡꯕꯗꯨ ꯈꯔ ꯀꯔꯤ ꯍꯥꯏꯕ ꯃꯤ ꯁꯥꯎꯗꯅꯤꯡꯉꯥꯏ ꯌꯥꯝ ꯀꯔꯤꯕ ꯋꯥꯔꯤꯁꯤꯡꯗꯣ ꯋꯥꯁꯤꯡꯗꯣ ꯐꯖꯅ ꯉꯥꯡꯉꯒ ꯌꯥꯅꯤꯡꯗꯕꯁꯨ ꯍꯥꯏꯒꯗꯕꯅꯦꯕ ꯅꯠꯇꯕꯤ ꯃꯅꯦ ꯈꯣꯏꯕꯨ ꯑꯗꯨꯒ ꯃꯋꯥꯕꯨ ꯇꯣꯉꯥꯟ ꯇꯣꯉꯥꯟ ꯋꯥꯔꯤ ꯁꯥꯕꯗꯣ ꯑꯗꯨꯗꯤ ꯄꯥꯝꯗꯦ ꯑꯩꯗꯤ
ꯃꯅꯦꯝꯅ ꯐꯠꯇꯕꯁꯨ ꯌꯥꯝ ꯂꯩꯌꯦꯅꯀꯣ
ꯂꯩꯗꯤ ꯂꯩꯗ ꯑꯗꯨꯕꯨ ꯌꯨꯝꯕꯨꯅꯤꯅ ꯃꯥꯁꯨ ꯃꯇꯝ ꯑꯃꯗꯗꯤ
ꯑꯗꯨ ꯑꯣꯏꯔꯁꯨ ꯃꯥꯒꯤ ꯃꯥꯎꯕꯨ ꯅꯨꯡꯁꯤꯃꯟꯗ꯭ꯔꯗꯤ
ꯑꯗꯨꯅ ꯑꯗꯨ ꯅꯨꯄꯤ ꯂꯥꯛꯄ ꯎꯝ ꯅꯨꯄꯤ ꯑ ꯂꯨꯍꯣꯡꯕ ꯂꯥꯛꯀꯇꯕ ꯃꯥꯒꯤ ꯃꯊꯛꯇ ꯍꯦꯟꯅ ꯄꯣꯜꯂꯦꯗ ꯍꯣꯏ ꯃꯃꯥꯁꯤꯡꯁꯨ ꯃꯅꯦꯁꯤꯡꯁꯤꯁꯨ ꯑꯗꯨꯝ ꯃꯤ ꯅꯍꯥꯟꯗꯒꯤ ꯌꯥꯗꯕ ꯑꯣꯏꯔꯗꯤ ꯈꯪꯗ꯭ꯔꯦꯀꯣ
ꯎꯝ
ꯑꯗꯨꯕꯨ ꯃꯤ ꯐꯔꯒ ꯑꯉꯥꯡꯅ ꯅꯨꯄꯤ ꯂꯨꯍꯣꯡꯈ꯭ꯔꯕ ꯃꯇꯨꯡꯗ ꯃꯅꯦ ꯈꯣꯏꯕꯨ ꯐꯠ ꯇꯕ ꯃꯤ ꯅꯍꯥꯟꯗꯒꯤ ꯃꯤ ꯐꯔꯒ ꯅꯨꯄꯤ ꯇꯧꯈ꯭ꯔ ꯃꯇꯨꯡꯗ ꯐꯠꯇꯦꯅ ꯍꯥꯏꯔꯛꯄꯗꯨꯗꯗꯤ ꯑꯗꯨꯗꯤ ꯑꯩꯅ ꯆꯨꯝꯗꯧ ꯃꯥꯟꯗꯦ
ꯍꯣꯏ ꯑꯗꯨꯅꯤ ꯈꯪꯗ꯭ꯔꯦ
ꯅꯨꯄꯤꯗꯤ ꯀꯩꯅꯣꯃ ꯇꯧꯋꯦꯗ ꯑꯩꯅ ꯀꯩꯅꯣꯃ ꯍꯥꯏꯒꯦ ꯑꯗꯨꯝ ꯑꯩꯒꯤ ꯃꯣꯠꯇ ꯍꯥꯏꯅ ꯍꯥꯏꯒꯦꯕꯨꯀꯣ ꯑꯩꯒꯤ ꯄꯔꯁꯄꯦꯛꯇꯤꯞꯇ ꯀꯣ
ꯎꯝ
ꯅꯨꯄꯤꯁꯤꯡꯁꯦ ꯍꯟꯗꯛ ꯃꯇꯝꯅꯤꯀꯣ ꯑꯗꯨ ꯍꯟꯗꯛ ꯃꯇꯝꯁꯦ ꯎꯝ ꯂꯨꯍꯣꯡꯗ꯭ꯔꯤꯀꯥꯟꯗꯒꯤ ꯃꯣꯏꯁꯦ ꯃꯅꯦꯕꯨ ꯀꯤꯔꯒ ꯃꯅꯦꯁꯦ ꯌꯥꯔꯣꯏꯗ꯭ꯔꯥꯅ ꯈꯜꯂꯦꯕ ꯂꯥꯛꯇ꯭ꯔꯤꯉꯩꯗꯒꯤ
ꯁꯨꯃꯥꯏꯅ ꯇꯧꯕꯅꯦ ꯍꯣꯏ ꯀꯤꯒꯗꯕꯅꯤꯅꯦ ꯐꯠꯇꯕꯁꯨ ꯃꯅꯦ ꯁꯨ ꯌꯥꯝꯅ ꯂꯩꯕꯅꯤꯅ
ꯂꯩꯗꯤ ꯂꯩꯒꯅꯤꯗ ꯑꯗꯨꯝ ꯃꯤ ꯃꯈꯩꯗꯤ ꯐꯕꯗꯤ ꯌꯥꯗꯦꯗꯅ ꯅꯠꯇ꯭ꯔꯗꯤ ꯀꯅꯥꯅ ꯐꯕ꯭ꯔꯥ ꯐꯠꯇꯕꯅꯣ ꯈꯪꯉꯔꯣꯏꯗꯅ
ꯎꯝ
ꯑꯁ ꯑꯗꯨꯕꯨ ꯃꯅꯦ ꯃꯤ ꯐꯠ ꯃꯤ ꯐꯔꯣꯏꯗ꯭ꯔꯅ ꯂꯥꯛꯑꯗꯤ ꯑꯗꯨꯗꯤ ꯀꯩꯅꯣꯃ ꯃꯥꯒꯤ ꯅꯣꯁꯟ ꯍꯥꯏꯕ ꯇꯥꯔꯦ ꯏꯪꯂꯤꯁꯇ ꯈꯣꯏꯅ ꯍꯥꯏꯒꯦꯔꯣ ꯑꯗꯨꯗ ꯅꯦꯒꯦꯇꯤꯞ ꯑꯣꯏꯗꯤ ꯌꯥꯔꯔꯣꯏꯕ ꯐꯠꯇꯕꯗ ꯇꯥꯔꯅꯤꯕ
ꯗꯨꯟ
ꯍꯥꯏꯗꯤ
ꯗꯤꯡ ꯅꯨꯄꯤ ꯅꯨꯡꯁꯤꯔꯤꯀꯥꯟꯗ ꯅꯣꯏꯒꯤ ꯄꯦꯔꯦꯟꯁꯀ ꯈꯪꯅꯍꯟꯂꯣ ꯐꯔꯁꯇ꯫ ꯁꯤꯁꯦ ꯌꯥꯅꯤꯡꯉꯥꯏ ꯃꯥꯟꯕ꯭ꯔꯥ ꯅꯠꯇꯕ꯭ꯔꯥꯅ꯫
ꯍꯣꯏ꯫ ꯍꯣꯏ ꯍꯟꯗꯛꯇꯤ ꯅꯨꯄꯤꯁꯨ ꯇꯟꯕ ꯃꯤ ꯌꯥꯝ ꯌꯥꯎꯔꯦꯗ꯫
ꯅꯣꯏ
ꯑꯗꯨꯕꯨ ꯅꯨꯄꯤꯁꯤꯡꯗꯤ ꯇꯜꯂꯁꯨꯀꯣ ꯑꯉꯥꯡ ꯂꯩꯗ꯭ꯔꯤꯀꯥꯟꯗ ꯇꯟꯕ ꯋꯥꯅꯦꯕ ꯑꯉꯥꯡ ꯃꯔꯛ ꯂꯩꯈ꯭ꯔꯗꯤ꯫ ꯇꯟꯕꯗ ꯃꯥꯡꯉꯦ ꯍꯥꯏ ꯃꯣꯏ ꯍꯥꯏꯕꯗ꯫
ꯎꯝ꯫
ꯑꯉꯥꯡꯕꯨ ꯅꯨꯡꯁꯤꯕꯤꯕꯒꯤ ꯇꯧꯕꯤꯕ ꯈꯣꯠꯄꯤꯕꯗꯣ꯫
ꯎꯝ꫰꫰
ꯂꯨꯍꯣꯡꯈ꯭ꯔꯒ ꯂꯩꯁꯥꯕꯤ ꯁꯥꯔꯗꯤ ꯈꯪꯗ꯭ꯔꯦ ꯑꯗꯨꯒꯤ ꯅꯠꯇꯦ ꯑꯩꯅ ꯍꯥꯏꯕꯗꯤ ꯑꯗꯨꯝ ꯑꯃꯥꯗꯨꯕꯅꯤꯗ ꯌꯨꯝꯗ ꯂꯩꯔꯒ꯫
ꯎꯝ꯫ ꯈꯪꯗ꯭ꯔꯦ ꯐꯖ ꯐꯖ ꯅ ꯊꯤꯔꯣ ꯅꯨꯄꯤ ꯍꯧꯖꯤꯛꯀꯥꯟꯗꯤ ꯅꯨꯄꯤꯁꯨ ꯅꯨꯄꯥꯁꯨ꯫ ꯐꯖ ꯐꯖꯅ ꯊꯤꯒ ꯗꯝꯅꯦ꯫
ꯃꯥꯟꯅꯦ ꯃꯥꯟꯅꯦ꯫ ꯄꯔꯐꯦꯛꯁꯟ ꯊꯤꯕ ꯂꯩꯗꯤ ꯌꯥꯗꯤ ꯌꯥꯔꯣꯏ ꯈ꯭ꯔ ꯈ꯭ꯔ ꯀꯝꯄ꯭ꯔꯣꯃꯥꯏꯁ ꯇꯧꯕ ꯇꯥꯕ꯫
ꯇꯨꯅꯤ꯫ ꯅꯪꯗꯤ ꯂꯣꯏꯅꯃꯛꯇ ꯐꯖꯕ ꯊꯤꯔꯁꯨ ꯂꯩꯔꯦ ꯅꯠꯇ꯭ꯔꯣ꯫
ꯈ꯭ꯔ ꯅꯣꯏꯇꯛ ꯇꯧꯕ ꯈ꯭ꯔ ꯃꯁꯛ ꯐꯖꯕ ꯈ꯭ꯔ ꯋꯥꯡꯇꯛ ꯇꯧꯕ ꯇꯧꯔꯅꯤ꯫
ꯑꯗꯨꯕꯨ ꯀ꯭ꯔꯥꯏꯇꯦꯔꯤꯌꯥ ꯀꯝꯄꯜꯁꯔꯤ ꯐꯤꯜ ꯇꯧꯅꯦꯕ ꯂꯩꯇꯦꯗ ꯃꯤ ꯐꯔꯗꯤ ꯑꯗꯨꯝ ꯌꯥꯏꯗ ꯀꯩꯅꯣ ꯃꯔꯝ꯫ ꯑꯃꯥꯂꯣꯝꯗꯗꯤ ꯍꯥꯏꯕꯗꯤ ꯍꯣꯏ ꯄꯨꯂꯞ ꯌꯥꯗ꯭ꯔꯗꯤ ꯑꯗꯨꯝ ꯌꯥꯗ꯭ꯔꯦ ꯑꯗꯨꯗꯤ꯫
ꯎꯝ꯫
ꯑꯗꯨꯕꯨ ꯑꯦꯛꯖꯥꯝꯄꯜꯗ ꯃꯥꯁꯦ꯫ ꯂꯣꯏꯅꯃꯛ ꯌꯥꯔꯒ ꯃꯤ ꯈ꯭ꯔ ꯅꯦꯝꯃꯦ ꯗꯤ ꯑꯗꯨꯗꯤ ꯌꯥꯏꯗꯅ꯫
ꯎꯝ꯫
ꯅꯠꯇ꯭ꯔꯒ ꯂꯣꯏꯅꯃꯛ ꯌꯥꯔꯒ ꯃꯥꯁꯦ ꯀꯩꯅꯣꯃ ꯋꯥꯠꯂꯦ ꯍꯥꯏꯁꯦꯕ ꯑꯗꯨꯝ ꯃꯤꯁꯤꯗꯤꯗꯤ ꯑꯗꯨꯝ ꯐ꯭ꯂꯣ ꯂꯩꯗꯅ꯫ ꯑꯋꯥꯠ ꯄ ꯑꯃꯗꯤ ꯑꯗꯨꯝ ꯂꯩꯒꯅꯤꯗ ꯫ ꯁꯛ ꯐꯖꯔꯒ ꯃꯤ ꯐꯔꯒ ꯈ꯭ꯔ ꯄꯪꯕꯈꯩꯁꯨ ꯂꯩꯑꯦ꯫
ꯎꯝ꯫
ꯁꯛ ꯌꯥꯗ꯭ꯔꯒ ꯃꯤꯌꯥꯝ ꯐꯔꯒ ꯑꯗꯨꯒ ꯃꯤ ꯑꯃꯨꯛ ꯒ꯭ꯌꯥꯟ ꯇꯥꯗꯦꯕ ꯑꯗꯨꯃꯥꯏꯅ ꯇꯧꯔꯗꯤ꯫
ꯍꯣꯏ ꯑꯗꯨ ꯀꯔꯝꯕꯗ ꯆꯨꯁ ꯇꯧꯒꯦꯔꯣ꯫ ꯃꯁꯛ ꯊꯤꯔꯒ ꯃꯕꯨꯛ ꯐꯥꯕꯗꯣ ꯂꯧꯒꯦꯔꯣ꯫
ꯃꯥꯁꯛ ꯊꯤꯔꯒ ꯃꯕꯨꯛ ꯐꯕ ꯂꯧꯔ ꯑꯃꯗꯨꯅ
ꯑꯃꯅ ꯅꯪ